ꯇꯥꯔꯕꯣ
ꯇꯥꯏꯌꯦ ꯇꯥꯏꯌꯦ
ꯀꯩꯗꯧꯔꯝꯃꯤꯅꯣ
ꯑꯁ ꯑꯗꯨꯝ ꯕꯤꯗꯤꯑꯣ ꯈꯔ ꯈꯔ ꯌꯦꯡꯃꯤ ꯁꯥꯟꯅꯔꯝꯕꯅꯤꯅ ꯌꯨꯇ꯭ꯌꯨꯕꯇ ꯎꯝ ꯀꯩꯗꯧꯔꯃꯤꯅꯣ
ꯑꯩꯁꯨ ꯁꯨꯝ ꯂꯩꯔꯝꯕꯅꯦ
ꯑꯣ ꯅꯣꯡ ꯇꯥꯗ꯭ꯔꯣ
ꯑꯁ ꯑꯩꯈꯣꯏ ꯏꯁ꯭ꯋꯥꯥꯒꯤ ꯅꯣꯡꯁꯦ ꯁꯨꯛꯇ ꯇꯥꯈꯤꯗ꯭ꯔꯦꯅꯍꯦ
ꯑꯣ
ꯍꯟꯗꯛꯇꯤ ꯅꯣꯡꯒꯤ ꯂꯥꯏꯗꯣ ꯀꯗꯥꯥꯏꯗ ꯆꯠꯈ꯭ꯔꯕꯅꯣ ꯇꯪ ꯀꯧꯗ ꯌꯥꯔꯣꯏꯗꯣꯔꯤꯒꯦ
ꯊꯥꯕꯜ ꯃꯌꯥ ꯌꯥꯎꯁꯪ ꯃꯌꯥꯗꯅ ꯅꯣꯡ ꯊꯤꯡꯕꯒꯤ ꯑꯃꯨꯛ ꯇꯧꯅꯕ
ꯑꯥ
ꯑꯗꯨꯅ ꯑꯃꯨꯛ ꯅꯣꯡ ꯀꯧꯕꯩ ꯑꯃꯨꯛ ꯇꯧꯗ ꯌꯥꯔꯔꯣꯏꯅꯦ
ꯎꯝ ꯊꯥꯕꯜ ꯃꯔꯥ ꯀꯩꯀꯥꯗꯨꯅ ꯄꯣꯂꯥꯡꯗꯒ ꯉꯥꯔꯤ ꯍꯥꯞꯄꯒ ꯀꯣ ꯑꯦ ꯅꯣꯡꯒꯤ ꯁꯣꯔ ꯅꯪ ꯇꯥꯗꯕ ꯑꯣꯏꯔꯗꯤ ꯉꯥꯁꯦ ꯍꯤꯡꯍꯠꯂ ꯆꯠꯂꯨ ꯑꯗꯨꯒ ꯁꯤꯒꯤ ꯄꯣꯂꯥꯡꯁꯦ ꯀꯩꯅꯣ ꯇꯧꯔꯒ ꯏꯁꯤꯡ ꯊꯜꯂꯝꯂꯝꯃꯨꯒ ꯍꯥꯏꯔꯅ ꯊꯝꯕꯗꯣ
ꯑꯣ
ꯑꯗꯣ ꯍꯧꯖꯤꯛꯇꯤ ꯑꯃꯨꯛ ꯀꯧꯗꯣꯔꯤꯅꯦ
ꯑꯗꯨꯅꯦ ꯑꯥ ꯁꯨꯅꯨ ꯀꯧꯇꯥꯒ ꯍꯨꯔꯥꯟꯅꯗꯅ
ꯑꯥ
ꯑꯗꯨꯅꯤꯅꯦ ꯇꯕ ꯉꯝꯗꯦꯀꯣ ꯍꯟꯗꯛꯁꯦ ꯀꯥꯡ ꯅꯨꯡ ꯀꯣꯏ ꯆꯠꯂꯣꯏꯗ꯭ꯔꯣ
ꯑꯥ
ꯀꯥꯡꯅꯨꯡ ꯀꯣꯏꯕꯁꯦ ꯆꯠꯀꯅꯤ ꯅꯥꯇꯩ ꯃꯍꯣꯏꯔꯣꯝꯗ ꯑꯨꯛꯇꯪ ꯑꯣꯏꯊꯣꯛꯑꯒꯦ ꯇꯧꯕꯅꯤ ꯀꯣꯏꯌꯨ ꯐꯪꯗ꯭ꯔꯦ ꯊꯕꯛꯁꯤ ꯆꯤꯡꯁꯤꯟꯗꯅ
ꯎꯝ ꯎ ꯀꯤꯍꯣꯝ ꯆꯥꯕꯧ ꯄꯨꯕꯤꯕꯁꯨ ꯌꯥꯏ
ꯑꯁ ꯀꯤꯍꯣꯝ ꯆꯥꯕꯗꯤ ꯂꯥꯞꯄꯤꯗ ꯆꯠꯊꯣꯛ ꯆꯠꯁꯤꯟꯗꯣ ꯇꯧꯔꯥꯗꯨꯅ ꯀꯤꯍꯣꯝꯗ ꯑꯣꯏꯅ ꯂꯩꯔ ꯄꯨꯈ꯭ꯔꯒꯦ
ꯎꯝ ꯑꯗꯨꯒ ꯑꯥꯗ ꯐꯝꯃꯤꯟꯅ ꯆꯥꯔꯁꯨ ꯌꯥꯏ
ꯑ ꯑꯗꯣ ꯀꯩꯅꯣ ꯇꯧꯕ꯭ꯔꯣ ꯀꯥꯡ ꯑꯗꯨ ꯇꯥꯔꯤꯛ ꯀꯌꯥꯗꯅꯤ ꯍꯥꯏꯒꯦ
ꯀꯥꯡꯁꯦ ꯈꯪꯗꯦꯅꯦ ꯗꯦꯠ ꯑꯩꯁꯨ ꯑꯗꯨꯝ
ꯍꯟꯗꯛ ꯊꯥꯁꯤꯗꯥꯗꯤ ꯑꯣꯏꯔꯝꯒꯥꯅꯤꯅꯦ ꯀꯥꯡꯁꯦ
ꯍꯟꯗꯛ ꯊꯥ ꯑꯣꯏꯔꯅꯤ
ꯎꯝ
ꯀꯥꯡꯁꯦ ꯀꯥꯗꯣꯝ ꯀꯥꯗꯣꯝꯗ ꯀꯣꯏꯕ ꯆꯠꯄꯥꯅ ꯅꯨꯡꯉꯥꯏꯗꯣꯏꯖꯥꯠꯅꯣ ꯍꯟꯗꯛꯁꯦ
ꯀꯥꯡꯁꯦ ꯃꯌꯥꯝꯅ ꯆꯠꯅꯕꯗꯤ ꯁꯥꯥꯏ ꯏꯝꯐꯥꯜ ꯁ꯭ꯋꯥꯏ ꯈꯥꯔ ꯂꯩꯔꯦꯀꯣ ꯀꯥꯡ ꯍꯧꯕ ꯅꯨꯃꯤꯠꯇꯗꯤ ꯐꯥꯖ ꯐꯥꯖꯕ ꯊꯣꯛ ꯒꯣꯕꯤꯟꯗ ꯁ꯭ꯋꯥꯏꯗ ꯀꯥꯡ ꯆꯤꯡꯗꯣꯏꯅꯤꯅ
ꯎꯝ
ꯑꯗꯨꯒ ꯑꯇꯣꯞꯄꯥꯅ ꯀꯤꯍꯣꯝ ꯆꯥꯕ ꯆꯤꯡ ꯍꯟꯗꯛꯇꯤ ꯃꯅꯤꯄꯨꯔꯒꯤ ꯀꯩꯅꯣ ꯏꯔꯥꯡ ꯀꯩꯀꯥ ꯂꯩꯕꯅꯤꯅ ꯆꯠꯊꯣꯛ ꯆꯠꯁꯤꯟꯁꯦ ꯑꯔꯥꯞꯄꯗꯗꯤ ꯆꯠꯄ ꯌꯥꯗ꯭ꯔꯦꯗꯣ ꯆꯨꯆꯥꯝꯄꯨꯔ ꯀꯩꯀꯥꯗ ꯊꯕꯛ ꯀꯩꯀꯥꯗꯣ
ꯎꯝ
ꯑꯗꯨꯅ ꯋꯥꯡꯖꯤꯡ ꯂꯣꯝꯗ ꯂꯩꯕ ꯌꯥꯏꯔꯤꯄꯣꯛ ꯂꯣꯝꯗ ꯂꯩꯕ ꯑꯗꯨꯗꯒꯤ ꯁꯤꯒꯤ ꯐꯨꯅꯥꯟ ꯃꯥꯔꯤꯟꯗ ꯊꯥꯔꯤꯕ ꯀꯤꯍꯣꯝ
ꯎꯝ
ꯐꯨꯅꯥꯟ ꯃꯥꯔꯤꯡ ꯁꯣꯝꯁꯦ ꯀꯤꯍꯣꯝ ꯆꯥꯕꯗꯤ ꯑꯗꯨꯝ ꯆꯠꯅꯕꯅꯦ ꯁ꯭ꯋꯥꯏꯁꯦ ꯈꯔ ꯊꯥꯕꯅꯦꯕꯀꯣ
ꯎꯝ ꯑꯗꯣ ꯀꯤꯍꯣꯝ ꯆꯥꯕ ꯍꯥꯏꯔꯒ ꯁꯥꯔꯝꯁꯨ ꯅꯨꯡꯉꯥꯏ
ꯑ ꯁꯥꯔꯝ ꯍꯥꯏꯕ ꯅꯠꯇꯦ ꯁꯥꯔꯝ ꯁꯥꯔꯝꯗꯣ ꯑꯗꯨ ꯅꯨꯡꯉꯥꯏꯕꯅꯦ ꯀꯤꯍꯣꯝꯁꯨ ꯐꯥꯖꯅ ꯍꯥꯎꯕꯅꯦ ꯑꯗꯣꯝꯒꯤꯗꯣ
ꯎꯝ ꯑꯩ ꯉꯍꯥꯟ ꯆꯥꯔꯨꯏꯕ
ꯑꯣ ꯀꯤꯍꯣꯝ ꯆꯥꯕ ꯑꯦ ꯌꯥꯔꯦꯅꯦꯀꯣ ꯍꯧꯖꯤꯛ ꯀꯤꯍꯣꯝꯗ ꯂꯨꯄꯥ ꯀꯌꯥ ꯂꯩꯍꯧꯋꯤ ꯃꯣꯏꯗꯧ ꯃꯐꯝꯗꯨꯗꯗꯤ
ꯑꯩ ꯉꯍꯥꯟ ꯂꯩꯕꯗꯣ ꯆꯥꯝꯃꯒꯤ ꯃꯉꯥ ꯇꯧꯔꯛꯑꯦ ꯀꯨꯟ ꯀꯨꯟ ꯆꯤꯡꯉꯦ ꯃꯉꯥ ꯑꯣꯏꯔꯗꯤꯀꯣ
ꯑꯣ
ꯃꯤꯗꯤ ꯐꯥꯖꯅ ꯆꯤꯜꯍꯧꯔꯦ
ꯑꯩꯈꯣꯏ ꯁ꯭ꯋꯥꯏꯗꯅ ꯆꯥꯝꯃꯒꯤ ꯑꯍꯨꯝ ꯇꯧꯕ
ꯎꯝ
ꯏꯝꯐꯥꯜ ꯁ ꯀꯥꯟꯆꯤꯄꯨꯔ ꯁ꯭ꯋꯥꯏꯗꯅꯀꯣ ꯃꯤ ꯐꯥꯖꯅ ꯆꯤꯜꯍꯧꯔꯕꯣ ꯍꯧꯖꯤꯛ
ꯆꯤꯜꯂꯦ ꯐꯦꯃꯤꯂꯤ ꯂꯥꯛꯄ ꯑꯗꯩꯗꯤ ꯀꯣꯏꯕ ꯑꯣꯏꯅ ꯂꯥꯛꯄ ꯑꯗꯩꯗꯤ ꯑꯁ ꯃꯤ ꯐꯥꯖꯅ ꯆꯤꯜꯂꯦ ꯐꯝꯐꯝꯒ ꯐꯪꯗꯦꯗ
ꯑꯣ
ꯍꯧꯖꯤꯛꯅ ꯑꯗꯨꯝ ꯁꯥꯔꯒ ꯁꯥꯗꯨꯗ ꯑꯗꯨꯃꯥꯏꯅ ꯃꯣꯏ ꯃꯥꯐꯝꯗꯨꯗꯤ ꯏꯪꯉꯤꯗꯅ
ꯑꯥ
ꯑꯗꯨ ꯃꯈꯥꯗ ꯐꯛꯑꯝ ꯇꯧꯔꯒ ꯀꯤꯍꯣꯝꯒꯥꯛ ꯈꯣꯛ ꯈꯣꯛꯑ ꯆꯥꯕꯅꯤꯅ ꯅꯨꯡꯉꯥꯏꯕ ꯌꯥꯝꯅ
ꯎꯝ ꯚꯤꯌꯨꯁꯨ ꯐꯥꯖꯔꯦꯗꯣ ꯐꯣꯇꯣ ꯀꯥꯞꯄꯩꯁꯨ
ꯎꯝ ꯑꯗꯨ ꯍꯥꯏꯔꯒ ꯀꯤꯍꯣꯝ ꯃꯦꯂꯥꯅ ꯑꯃ ꯇꯧꯕꯗꯣ ꯍꯟꯗꯛꯇꯤ ꯇꯧꯔꯔꯣꯏꯗ꯭ꯔꯥ ꯈꯪꯗꯦꯅꯦ
ꯄꯥꯏꯟꯅꯦꯄꯜ ꯐꯦꯁꯇꯤꯚꯦꯜꯗꯣ
ꯑꯥ
ꯑꯗꯨ ꯇꯧꯗꯧꯕ ꯃꯥꯟꯗ꯭ꯔꯦꯗ
ꯑꯣ ꯑꯣ ꯑꯗꯣ ꯑꯉꯥꯡ ꯑꯣꯏꯔꯤꯀꯥꯟꯗ ꯑꯩꯈꯣꯏ ꯑꯗꯨꯝ ꯆꯠꯂꯦ ꯌꯥꯝ ꯅꯨꯡꯉꯥꯏꯕ
ꯆꯠꯄꯥꯅꯦ ꯄꯥꯏꯅꯦꯄꯜ ꯐꯦꯁꯇꯤꯚꯦꯜ ꯑꯃ ꯑꯟꯗ꯭ꯔꯣ ꯌꯧꯗ꯭ꯔꯤꯉꯩ
ꯎꯝ ꯄꯣꯏꯔꯧ ꯈꯣꯡꯖꯤꯟ ꯆꯪꯕꯩꯗꯣ
ꯑ ꯑꯗꯗꯥꯏꯗ ꯇꯧꯔꯒ ꯃꯅꯨꯡꯗꯒ ꯆꯥꯅ ꯊꯛꯅꯕ ꯃꯌꯥꯝ ꯌꯣꯟꯕꯗꯣ
ꯎꯝ
ꯅꯨꯡꯉꯥꯏꯕꯅꯤ ꯑꯗꯨꯝ ꯆꯠꯄ
ꯑꯣ ꯑꯗꯨꯋꯥꯏꯅ ꯃꯐꯝ ꯆꯥꯔꯤꯖꯤꯅ ꯑꯟꯗ꯭ꯔꯣꯒꯖꯨ ꯑꯃꯨꯛ ꯅꯛꯑꯦꯗꯅ
ꯑꯥ
ꯑꯟꯗ꯭ꯔꯣꯗ ꯍꯥꯏꯐꯦꯠ ꯍꯥꯡꯆꯤꯛ ꯂꯥꯡꯉꯝꯗꯨꯕꯣ ꯑꯣꯏꯅ ꯁꯥ ꯆꯥꯕ ꯆꯠꯂꯖꯨ ꯑꯗꯨꯝ ꯃꯣꯏꯒꯤ ꯄꯥꯛ ꯃꯆꯥ ꯑꯃ ꯂꯩꯕꯗꯣ ꯆꯪꯉꯖꯨ ꯑꯗꯨ ꯅꯨꯡꯉꯥꯏꯕꯅꯤꯅ ꯑꯗꯨꯃꯥꯏꯅ ꯑꯗꯨꯝ ꯃꯤꯖꯦ ꯐꯖꯅ ꯆꯤꯟꯕꯅꯦꯕ
ꯎꯝ ꯆꯤꯟꯕꯅꯦ ꯆꯤꯟꯕꯅꯦ ꯖꯥꯟꯗꯣꯗꯣ ꯍꯧꯖꯤꯛ ꯌꯥꯝ ꯅꯨꯡꯉꯥꯏꯔꯦ ꯍꯥꯏꯅꯦ ꯄꯥꯛꯇꯣ
ꯑ ꯅꯨꯡꯉꯥꯏꯔꯦ ꯍꯧꯖꯤꯛ ꯁꯥꯔꯕꯅꯤꯅꯀꯣ
ꯑꯥ
ꯑꯗꯣ ꯃꯣꯏꯒꯤꯗꯤ ꯑꯌꯥꯝꯕꯅ ꯃꯍꯧꯁꯥꯒꯤ ꯑꯣꯏꯕ ꯄꯣꯠꯇꯅ ꯑꯌꯥꯕ ꯑꯣꯏꯗꯅ ꯆꯥꯛ ꯆꯥꯅꯕꯝ ꯈꯣꯠꯄꯝꯕꯨ ꯑꯣꯏꯔꯖꯨ
ꯎꯝ
ꯑꯇꯩꯗꯤ ꯍꯧꯖꯤꯛ ꯂꯩꯔꯤꯖꯤ ꯔꯤꯖꯣꯔꯠꯅꯦꯅ ꯑꯗꯨꯝ ꯂꯧ ꯂꯧꯕꯨꯛꯇ ꯂꯝꯌꯥꯏꯗ ꯋꯥꯜ ꯈꯥꯖꯜꯂꯒ ꯈꯔ ꯇꯧꯔ ꯈꯣꯠꯂ ꯁꯦꯝꯕꯅ ꯑꯌꯥꯝꯕ ꯑꯣꯏꯗꯅ
ꯑꯥ
ꯑꯗꯨꯅ ꯑꯟꯗ꯭ꯔꯣꯗꯨꯅ ꯅꯨꯡꯉꯥꯏꯌꯦ
ꯑꯟꯗ꯭ꯔꯣꯗꯅ ꯅꯨꯡꯉꯥꯏꯕꯅꯦ ꯑꯟꯗ꯭ꯔꯣꯒꯤꯗꯤ ꯀꯩꯅꯣ ꯇꯧꯔꯒ ꯎ ꯋꯥꯖꯨ ꯐꯖꯅ ꯍꯧꯔꯦꯗꯣ ꯏꯪꯖꯨ ꯏꯪꯉꯦ ꯑꯗꯒꯤꯗꯤ ꯚ꯭ꯌꯨꯗꯨꯖꯨ ꯐꯖꯔꯦꯗꯅ ꯐꯣꯇꯣ ꯀꯥꯞꯅꯤꯡꯕ ꯑꯣꯏꯔ ꯍꯧꯖꯤꯛꯀꯥꯟꯗꯤ ꯀꯥꯟꯅꯕꯗꯨꯗꯖꯨ ꯅꯠꯇ꯭ꯔꯦꯕ ꯔꯤꯜꯁ ꯅꯝꯕ ꯐꯣꯇꯣ ꯀꯥꯞꯄ ꯑꯗꯨ ꯇꯧꯕ ꯌꯥꯝ ꯇꯧꯅꯔꯕꯅꯤ ꯑꯈꯣꯏꯁꯨ ꯑꯩꯅ ꯍꯧꯖꯤꯛ ꯈꯣꯏ ꯄꯨꯟꯕ ꯀꯥꯡꯕꯨꯗꯣ
ꯎꯝ
ꯑꯗꯨꯗꯣ ꯑꯝꯇꯪ ꯄꯨꯂꯞ ꯀꯩꯅꯣ ꯄꯥꯎ ꯐꯥꯎꯅꯔꯦꯗꯅ ꯑꯗꯨꯒ ꯀꯥꯏꯅꯣꯝꯗ ꯂꯣꯛꯇꯥꯛꯀꯤ ꯁꯪꯗꯗꯤ ꯄꯩꯁꯥꯗꯤ ꯌꯥꯝ ꯆꯥꯎꯔꯦ ꯃꯣꯏꯗꯣ ꯆꯠꯊꯣꯛ ꯆꯠꯁꯤꯟꯗ ꯕꯖꯦꯠꯇꯣ ꯑꯗꯨꯅ ꯄꯥꯝ ꯗꯨꯅ ꯑꯟꯗ꯭ꯔꯣ ꯔꯣꯝꯒꯤꯗ ꯍꯤꯗꯥꯛ ꯑꯍꯥꯎꯕꯖꯨ ꯐꯪꯕ ꯅꯨꯡꯉꯥꯏꯕꯖꯨ ꯐꯪꯕ
ꯃꯥꯅꯦ ꯁꯥ ꯃꯛꯇ ꯆꯥꯔꯖꯨ
ꯑ ꯑꯣꯛꯁꯥ ꯁꯟꯗꯨꯅ ꯑꯁꯤ ꯑꯥ ꯀꯦꯅꯣꯒꯤ ꯊꯧꯕꯥꯟ ꯃꯦꯂꯥꯒ꯭ꯔꯥꯎꯟ ꯑꯁꯥꯏꯗꯩ ꯂꯩꯒꯔꯥꯒꯅꯦ ꯑꯣꯛꯁꯥ ꯑꯟꯗ꯭ꯔꯣ ꯃꯅꯨꯡꯗꯩ ꯂꯩꯔꯒꯀꯣ
ꯎꯝ
ꯐꯖꯅ ꯑꯝꯇꯪ ꯄꯤꯛꯅꯤꯛ ꯇꯧꯖꯤꯔꯥ ꯈꯜꯂꯤꯝꯅꯤ
ꯌꯥꯏꯌꯦ ꯃꯌꯥꯝ ꯇꯧꯔꯒ ꯀꯣ
ꯎꯝ
ꯆꯠꯄ ꯌꯥꯏ ꯂꯣꯛꯇꯥꯛꯀꯤ ꯍꯥꯏꯔꯒ ꯍꯟꯗꯛ ꯑꯍꯤꯡꯗ ꯂꯦꯛꯎꯏꯌꯦ
ꯑꯥ
ꯂꯨꯄꯥ ꯆꯧꯉꯥ ꯆꯧꯉꯥ ꯂꯧꯋꯦ ꯃꯤ ꯑꯝꯗ
ꯀꯥꯏ ꯆꯠꯂꯨꯕꯗ
ꯂꯣꯛꯇꯥꯛꯀꯤ ꯑꯍꯤꯡ ꯂꯦꯛꯄꯗꯣ
ꯑꯁ ꯃꯤ ꯑꯝꯗ ꯂꯨꯄꯥꯥ ꯆꯧꯉꯥ ꯆꯧꯉꯥ
ꯎꯝ...
ꯅꯣꯏ ꯀꯌꯥ ꯆꯠꯂꯤꯕ
ꯑꯈꯣꯏ ꯇ꯭ꯔꯥꯃꯥꯊꯣꯏ ꯆꯠꯄꯅꯦ ꯑꯗꯣ ꯃꯤ ꯑꯃꯕꯨꯗꯤ ꯄꯩꯁꯥ ꯇꯥꯕꯤꯌꯦ ꯂꯤꯁꯤꯡ ꯃꯉꯥ ꯂꯧꯍꯧꯋꯦ
ꯑꯥ... ꯂꯤꯁꯤꯡ ꯃꯉꯥ ꯂꯧꯍꯧꯔꯦ ꯕꯣꯠ ꯕꯣꯔꯠꯀꯤ ꯄꯩꯁꯥ ꯑꯃ ꯈꯥꯏꯗꯣꯛꯑꯃꯅꯤ
ꯁꯪꯗꯦ ꯕꯣꯠꯀꯤ ꯄꯩꯁꯥꯁꯦ ꯑꯩ ꯌꯥꯝꯅ ꯌꯥꯎꯁꯜꯂꯨꯗ꯭ꯔꯦ ꯑꯗꯣ ꯑꯁ ꯈꯪꯗꯦꯗ ꯅꯨꯡꯕꯨꯗꯤ ꯅꯨꯡꯉꯥꯏꯕꯀꯣ ꯐꯖꯅ ꯒ꯭ꯌꯥꯟ ꯇꯥꯅ ꯇꯧꯔꯒ ꯌꯥꯝꯅ ꯉꯥꯎꯁꯜꯂꯁꯨ ꯅꯨꯡꯉꯥꯏꯕ ꯐꯖꯕꯗꯣ ꯌꯦꯡꯕ ꯉꯝ ꯅꯪꯗꯦꯕ
ꯑꯁ ꯑꯗꯨꯅꯦ ꯑꯥ ꯑꯩꯅ ꯆꯥꯛ ꯆꯥꯅꯕ ꯆꯠꯄꯗ ꯇꯜꯂꯤꯁꯦ ꯃꯤ ꯌꯥꯝ ꯌꯥꯝ ꯌꯥꯝꯇꯜꯂꯦꯕ ꯃꯤ ꯇꯔꯥ ꯒꯠꯇꯨꯗꯤ ꯌꯥꯝ ꯌꯥꯝꯃꯦꯕꯀꯣ ꯑꯩꯈꯣꯏ ꯉꯥ ꯅꯨꯡꯉꯥꯏꯅ ꯏꯁꯩꯅꯣꯡꯃꯥꯏꯗ ꯁꯛꯇꯅꯀꯣ ꯑꯗꯒꯤꯗꯤ ꯑꯌꯨꯛ ꯍꯧꯒꯣꯠꯂꯛꯑꯁꯨ ꯃꯦꯒꯤ ꯍꯧꯗꯅ ꯆꯥꯅꯨꯡ ꯂꯣꯜꯂꯒꯀꯣ ꯑꯖꯅ ꯍꯧꯔꯒ ꯐꯖꯕ ꯄꯤꯕ ꯐꯝꯃ ꯌꯦꯡꯃꯤꯟꯅꯗꯅ ꯔꯣꯟ ꯄꯦ ꯑꯃꯨꯛ ꯆꯔꯥ ꯀꯩꯀꯥ ꯋꯥꯟꯊꯣꯑꯒ ꯏꯁꯤꯡ ꯃꯌꯥꯏꯗꯨꯗ ꯏꯔꯣꯏꯔꯒ ꯁꯥꯟꯅꯕ ꯍꯜꯂꯛ ꯗꯣ ꯄꯥꯝꯕ ꯑꯗꯨꯅ ꯇꯦꯕ ꯃꯣꯏꯗꯤ ꯀꯥꯏꯗꯒꯤ ꯍꯛꯇ ꯈꯣꯡꯅꯥꯎ ꯈꯣꯡꯅꯥꯎ ꯊꯛꯆꯟꯅꯔꯦꯀꯣ ꯑꯗꯨꯒ ꯄꯨꯉꯧ ꯉꯧꯔ ꯃꯊꯣꯡ ꯃꯔꯝ ꯈꯪꯗꯕꯒꯤ ꯐꯤꯕꯝꯗ ꯂꯩꯕꯗꯣ ꯑꯗꯨ ꯇꯟꯕꯥ ꯍꯥꯏꯇꯔꯦ
ꯎꯝꯑꯥꯍ ꯎꯟ ꯏꯁꯥꯅ ꯌꯥꯝꯉꯧꯗ꯭ꯗꯤꯔ ꯑꯌꯨꯛꯀꯤ ꯑꯉꯟꯕꯗ ꯀꯔꯥꯅꯣꯝꯗꯒꯤ ꯑ ꯅꯨꯃꯤꯠꯀ ꯊꯣꯛꯂꯛꯄꯗꯣ
ꯑꯥꯍ
ꯑꯗꯨꯒꯗꯣ ꯐꯖꯕꯅꯦꯕ ꯑꯗꯣ ꯀꯩꯁꯨ ꯌꯦꯡꯕ ꯉꯝꯅꯗꯦꯕ
ꯀꯥꯏꯅꯩ ꯉꯝꯗꯣꯏꯅꯣ ꯑꯁꯦꯡꯕꯗꯤ ꯑꯗꯨ ꯌꯦꯡꯒꯦꯅ ꯆꯠꯄ ꯅꯠꯇ꯭ꯔꯕ
ꯃꯥꯅꯦ
ꯌꯦꯡꯕ ꯉꯝꯗꯕꯗꯣ ꯑꯗꯨ ꯌꯥꯝ ꯅꯨꯡꯉꯥꯏꯇꯦꯕ ꯑꯗꯨꯅ ꯆꯥꯛ ꯆꯥꯅꯕ ꯈꯣꯠꯅꯕꯁꯦ ꯑꯩ ꯍꯧꯖꯤꯛꯇꯤ ꯀꯥꯏꯅ ꯄꯥꯛ ꯆꯠꯇ꯭ꯔꯦ ꯑꯗꯨꯗꯩꯩ ꯆꯥꯛ ꯆꯥꯅꯔꯒ ꯁꯥꯟꯅꯔꯤ ꯋꯥꯔꯤ ꯗꯨꯅ ꯋꯥꯊꯤꯋꯔꯦꯝ ꯉꯥꯛꯇꯥ
ꯃꯥꯅꯦ ꯑꯣꯏꯔꯣꯏꯗꯕ
ꯎꯝ ꯑꯣꯏꯔꯣꯏꯗꯕ ꯋꯥꯔꯦꯝ
ꯉꯧꯕ ꯍꯜꯂꯘ ꯒꯟꯅ ꯀꯩꯝ ꯇꯧ ꯉꯝꯗꯕ ꯉꯥꯎꯔꯤꯀꯥꯟꯗꯅ ꯒꯨꯟꯗꯥ ꯇꯧꯕ
ꯑꯔꯩꯌꯤ ꯃꯇꯝꯁꯨ ꯃꯥꯡꯕꯀꯣ ꯑꯗꯨ ꯁꯔꯨꯛ ꯈꯣꯏ ꯑꯅꯤ ꯑꯍꯨꯝ ꯇꯧꯔꯒ ꯆꯥꯈꯤꯕꯗꯨꯅ ꯐꯩꯌꯦꯕ ꯃꯇꯝꯖꯨ ꯃꯥꯡꯗ꯭ꯔꯦ ꯋꯥꯔꯤꯖꯨ ꯅꯨꯡꯉꯥꯏꯔꯦ ꯏꯟꯖꯥꯡ ꯍꯧꯔꯦ ꯀꯣ
ꯎꯝ ꯃꯥꯅꯤ ꯑꯗꯨꯅ ꯐꯔꯦꯗ
ꯎꯝ ꯑꯗꯨꯅꯦ ꯑ ꯑꯗꯨ ꯑꯟꯗ꯭ꯔꯣꯒꯤꯗꯨꯁꯨ ꯑꯩꯈꯣꯏ ꯃꯔꯤ ꯃꯉꯥ ꯆꯠꯂꯒ ꯁꯣꯏ ꯅꯣꯡꯃꯥꯏ ꯇꯧꯗꯀꯣ ꯑꯔꯨꯒ ꯑꯌ ꯍꯟꯗꯛꯀꯦꯅ ꯇꯧꯕꯅꯦ ꯂꯥꯛꯏꯕ ꯀꯃꯤꯁꯟ
ꯎꯝ ꯑꯗꯨꯅꯦ ꯉꯥꯍꯛꯇꯪ ꯄꯣꯊꯥꯔꯖꯨ ꯌꯥꯏꯗꯅ
ꯌꯥꯌꯦ ꯃꯤ ꯃꯌꯥꯝ ꯅꯍ ꯈꯑꯣꯏ ꯊꯕꯛ ꯗꯤ ꯇꯜꯂꯦ ꯄꯦꯜꯂꯦ ꯋꯥꯏꯌꯦꯌꯥꯝ ꯋꯥꯏ
ꯋꯥꯏ ꯋꯥꯏ ꯋꯥꯏꯦ ꯋꯥꯏ
ꯈꯛ ꯉꯧꯁꯤꯂꯛ ꯊꯛ ꯌꯧꯕꯤꯔꯛꯇꯦꯕꯀꯣ ꯑꯝ ꯂꯩꯊꯣꯛ ꯂꯩꯗꯣꯏꯅꯦꯑꯗꯨꯒ ꯆꯥꯔꯝꯗꯥꯏꯗ ꯑꯣꯔꯥ ꯂꯪꯊꯣꯛꯑ ꯊꯥꯅꯝꯕ ꯑꯗꯨ
ꯃꯥꯅꯦ ꯑꯗꯨꯗꯤ ꯂꯥꯏꯔꯤꯛ ꯇꯝꯃꯤꯅꯣ ꯀꯩꯝꯇ ꯃꯍꯩ ꯆꯥꯒꯅ ꯇꯝꯗꯕꯒ ꯆꯞ ꯃꯥꯟꯅꯩꯕ
ꯎꯝ
ꯐꯠꯇ ꯍꯥꯎꯗꯣꯏꯁꯦ ꯑꯩꯈꯣꯏꯗ ꯐꯅꯌꯥꯝ ꯃꯥꯡꯍꯜꯂꯤꯅꯦꯁꯦ ꯈꯪꯒꯗꯤ ꯀꯩꯁꯨ ꯂꯪꯊꯣꯛꯑꯝꯃꯣꯏ ꯅꯠꯇ꯭ꯔꯣ
ꯍ
ꯑꯗꯨꯅ ꯑꯁ ꯈꯪꯗꯦꯗ ꯇꯧꯔꯤꯁꯦ ꯍꯧꯖꯤꯛꯀꯥꯟꯁꯦ ꯂꯥꯏꯔꯤꯛ ꯍꯩꯔꯒ ꯂꯥꯏꯁꯨ ꯍꯥꯏꯕꯗꯣ ꯏꯌꯥꯎ ꯌꯥꯎꯗꯧꯅꯗꯧꯅ ꯇꯧꯋ
ꯁꯤꯁꯦ ꯀꯃꯥꯏꯅ ꯇꯧꯒꯦꯗ ꯏꯟꯈꯠꯂꯛꯏꯕ ꯅꯍꯥ ꯑꯉꯥꯡ ꯀꯩꯀꯥꯁꯤꯡꯁꯦ ꯃꯃꯥ ꯃꯄꯥꯅ ꯑꯣꯂꯛꯄꯗ ꯂꯥꯏꯐ ꯏꯁꯀꯤꯜꯁꯤꯡꯁꯦ ꯐꯖꯅ ꯀꯩꯅꯣ ꯇꯧꯔ ꯑꯗꯣ ꯍꯥꯏꯕꯅꯤ ꯃꯌꯨꯝ ꯃꯌꯨꯝꯗ ꯇꯧꯕꯗꯗꯤ ꯌꯥꯝꯅ ꯑꯨꯅ ꯅꯍꯟꯅꯛ ꯀ ꯆꯥꯏꯔꯝꯒꯅꯨ ꯈꯣꯠꯂꯝꯒꯅꯨꯒ ꯍꯥꯏꯕ ꯌꯥꯎꯏꯅꯦ
ꯎꯝ ꯌꯥꯎꯋꯦ ꯌꯥꯎꯋꯦ ꯌꯥꯝꯅ ꯃꯥꯅ ꯇꯧꯕꯗ ꯃꯄꯥꯟ ꯊꯣꯛꯑ ꯇꯧꯕꯗꯨꯅ ꯀꯩꯁꯨ ꯈꯟꯗꯕꯀꯣ ꯑꯗꯨꯒ ꯑꯩꯒꯤꯁꯨ ꯁꯨꯃꯥꯡ ꯑꯩꯒꯤ ꯏꯃꯨꯡꯁꯤꯗꯗꯤ ꯀꯟꯅ ꯇꯧꯕ ꯌꯥꯗꯕꯩ ꯇꯥꯏꯞꯇꯀꯣ
ꯑꯥ
ꯑꯗꯨꯅ ꯑꯁꯨ ꯈꯪꯗ꯭ꯔꯦꯗꯤ
ꯑꯩꯈꯣꯏꯗꯤ ꯃꯄꯥꯟ ꯊꯣꯛꯑꯁꯨ ꯁꯤ ꯂꯣꯏꯁꯤꯜꯂꯝꯁꯤꯦ ꯑꯗꯨ ꯇꯧꯔꯝꯁꯤꯦ ꯀꯣ ꯁꯨꯝ ꯆꯥꯏꯕꯁꯦ ꯅꯨꯡꯉꯥꯏꯇꯦꯕ
ꯃꯥꯅꯦ ꯃꯥꯅꯦ ꯐꯖꯗꯦꯗꯅ
ꯎꯝ
ꯍꯥꯟꯅ ꯂꯨꯅ ꯅꯥꯟꯅ ꯂꯩꯔꯝꯕ ꯃꯐꯝꯗ ꯑꯩꯈꯣꯏ ꯂꯥꯛꯑꯒ ꯃꯥꯡꯖꯤꯜꯂꯒ ꯇꯧꯕꯔꯒ ꯑꯩꯈꯣꯏꯅ ꯑꯃꯨꯛ ꯃꯣꯠꯁꯤꯜꯂꯝꯃ ꯑꯗꯨꯝ ꯊꯝꯃꯝꯕꯗꯨꯗꯤ ꯐꯖꯗꯦꯕ ꯌꯥꯝꯅ
ꯑꯗꯨꯗꯒꯤꯗꯤ ꯊꯤꯡ ꯀꯥꯔꯤꯕ ꯏꯆꯤꯟ ꯏꯅꯥꯎꯁꯨ ꯃꯉꯥꯏꯔꯦꯗꯅꯀꯣ ꯑꯌꯨꯛ ꯉꯇꯥ ꯍꯛꯆꯥꯡ ꯐꯅꯕꯅꯤꯅꯆꯤꯟ ꯀꯥꯔꯛꯑꯅꯤ ꯆꯥꯔꯖ ꯆꯔꯝꯃꯒ ꯂꯪꯊꯣꯛꯑꯝꯃꯒ ꯆꯠꯈꯤꯕ ꯉꯥꯛꯇ
ꯃꯅꯦ ꯑ ꯎꯝ ꯃꯣꯏꯗꯤ ꯐꯖꯩꯅ ꯃꯦꯒꯤꯒꯁꯦ ꯃꯌꯥꯝ ꯂꯩꯗꯅ ꯍꯧꯗꯅ
ꯎꯝ
ꯑꯗꯩ ꯆꯥꯒꯁꯦ ꯄꯨꯈꯠꯇꯅ ꯇꯧꯗꯅ ꯑꯁ ꯈꯪꯗ꯭ꯔꯦꯗ ꯇꯧꯔꯤꯁꯦ
ꯑꯁ ꯋꯥꯇꯔ ꯏꯃꯣꯁ ꯄꯥꯛ ꯕꯤꯔꯌꯥꯅꯥ ꯂꯤꯡꯈꯠꯄꯗꯣ
ꯎꯝ
ꯑꯗꯣ ꯃꯤ ꯐꯖꯅ ꯆꯪꯉꯤꯅꯦꯕꯣ
ꯎꯝ ꯆꯪꯉ ꯍꯧꯖꯤꯛ ꯁꯥꯗ ꯁꯥꯒꯠꯂꯛꯄꯗꯣ
ꯑ ꯍꯧꯖꯤꯛ ꯐꯖꯅ ꯑꯉꯥꯡꯗꯒꯤ ꯑꯗꯒꯤꯗꯤ ꯐꯦꯃꯤꯂꯤꯗꯒꯤꯀꯣ ꯄꯥꯈꯪ ꯑꯗꯒꯤ ꯇꯤꯀꯦꯠ ꯑꯝꯗ ꯂꯨꯄꯥ ꯆꯍꯨꯝ ꯆꯍꯨꯝꯅꯤꯌꯦ
ꯑꯁ ꯑꯗꯨ ꯂꯥꯛꯑꯝꯃꯤꯀꯣ
ꯌꯥꯝꯃꯦꯕ ꯌꯥꯝꯕꯩꯗꯤ ꯑꯗꯨ ꯑꯉꯥꯡ ꯃꯌꯥꯝꯗꯣ ꯏꯁꯤꯡ ꯃꯊꯛꯇ ꯇꯣꯡꯉꯦꯗꯅꯀꯣ ꯄꯨꯔꯅꯦ ꯁꯥꯟꯅꯕꯅꯦ ꯀꯥꯕꯅꯦ ꯇꯧꯗꯅ ꯂꯩꯍꯧꯋꯦꯕꯨ ꯑꯩ ꯅꯣꯡꯃ ꯆꯠꯂꯨꯕꯗ ꯃꯤꯗꯤ ꯈꯨꯌꯥꯕꯅꯦ
ꯎꯝ ꯑꯁ ꯆꯍꯨꯝ ꯑꯣꯏꯗꯤ ꯌꯥꯅ